ꯍꯜꯂꯣ ꯎꯝ ꯇꯥꯔꯦ ꯑꯩꯅ ꯀꯛꯊꯠꯈ꯭ꯔꯦ ꯃꯣ ꯑꯦꯞꯇꯣ
ꯑ ꯑꯗꯣ ꯖꯤꯑꯣꯒꯤꯗ ꯑꯃꯨꯛ ꯇꯧꯔꯁꯤꯔꯥ
ꯎꯝ ꯖꯤꯌꯣꯒꯤ ꯑꯗꯨꯝ ꯇꯧꯒꯦꯗ ꯑꯩꯗꯤ ꯖꯤꯌꯣ ꯍꯥꯟꯅꯒꯤ ꯂꯩꯒꯦꯗꯨꯗꯤ ꯀꯃꯥꯏꯅ ꯌꯥꯗꯣꯏꯕ
ꯑꯣ ꯑꯣ ꯑꯥ ꯆꯨꯝꯃꯤꯅꯦ ꯑꯗꯨꯗꯤ ꯌꯥꯔꯔꯣꯏ
ꯍꯧꯖꯤꯛꯀꯤꯗ ꯀꯛꯊꯠꯂꯤꯖꯤ ꯑꯃꯨꯛ ꯍꯥꯞꯄꯒ ꯇꯧꯕꯗꯤ ꯌꯥꯔꯣꯏꯗ꯭ꯔꯣ
ꯇꯧꯔꯁꯤ ꯑꯃꯨꯛꯀ ꯍꯥꯞꯄꯒ ꯇꯧꯔꯁꯤ ꯑꯗꯨꯗꯤ
ꯃꯃꯤꯡ ꯍꯥꯏꯔꯛꯑꯣ ꯑꯃꯝꯇ ꯀꯥꯎꯈ꯭ꯔꯥ
ꯑꯦꯟ ꯑꯦꯁ ꯗꯤ ꯑꯦꯜ
ꯑꯦ ꯑꯦꯁꯦ ꯑ ꯑꯦꯟ ꯑꯦꯁ ꯗꯤ ꯑꯦꯜ
ꯑꯣ
ꯗꯥꯎꯟꯂꯣꯗ ꯑꯃꯨꯛꯀ ꯇꯧꯖꯔꯦ
ꯎꯝ
ꯄꯥꯟꯒꯗꯥꯏꯔꯒꯁꯨ ꯐꯣꯇꯣ ꯆꯞ ꯆꯞ ꯃꯥꯟꯅꯍꯟꯕꯅꯦ ꯑꯩꯅ
ꯌꯥꯏꯌꯦ
ꯍꯥꯏꯗꯤ ꯐꯣꯇꯣ ꯑꯦꯁ꯭ꯔꯥ ꯑꯃ ꯄꯤꯅꯗꯣꯏ ꯁꯔꯨꯛꯄꯨꯗꯤꯅ ꯅꯠꯇ꯭ꯔꯅꯦ
ꯎꯝ
ꯑꯗꯣ ꯑꯩꯒꯤ ꯕꯣꯇꯔꯒꯤ ꯐꯣꯇꯣꯗꯤ ꯑꯩꯅ ꯐꯣꯇꯣ ꯀꯥꯞꯄ ꯀꯥꯟꯗ ꯅꯥꯀꯟ ꯁꯥꯏꯠ ꯑꯃ ꯃꯝꯅ ꯇꯥꯈꯤꯕꯗꯣ ꯃꯣꯏꯅ ꯆꯥꯝꯃꯛꯄꯗꯨꯁꯨ ꯑꯃꯨꯛ ꯍꯦꯟꯅ ꯀꯟ ꯁꯥꯏꯠ ꯑꯃꯃ ꯉꯥꯜꯂꯦ
ꯀꯔꯤꯝ ꯀꯥꯏꯗꯦꯗ
ꯎꯝ ꯂꯥꯎ ꯇꯕꯗꯦ ꯌꯥꯒꯅꯣ
ꯑꯗꯣ ꯍꯤꯗꯥꯛ ꯂꯩꯔꯗꯤ ꯍꯤꯗꯥꯛ ꯆꯥꯅꯕ ꯇꯧꯗꯧꯕꯅꯦ
ꯑꯩꯅ ꯐꯔꯦ ꯇꯧꯕꯁꯤꯗꯤ ꯍꯤꯗꯥꯛ ꯆꯥꯕ ꯇꯟꯕ
ꯎꯝ ꯍꯣꯏ ꯀꯣꯟꯅ ꯐꯔꯀꯥꯟꯗꯀꯣ ꯅꯠꯇ꯭ꯔꯥ ꯍꯧꯖꯤꯛ ꯐꯥꯎꯒꯤꯗꯤ ꯖꯣꯞꯇꯣꯟ ꯇꯧꯔꯂꯔ ꯂꯣꯏꯔꯦ ꯅꯠꯇ꯭ꯔꯥ
ꯐꯔꯀꯥꯟꯗ ꯆꯥꯕꯅ ꯐꯩꯌꯦꯕ ꯍꯥꯏꯗꯤ ꯗꯥꯏꯔꯦꯛ ꯅꯥꯕꯁꯨ ꯅꯠꯇ꯭ꯔꯤꯃꯤꯅ꯫
ꯎꯝ ꯑꯗꯣ ꯍꯧꯖꯤꯛꯇꯤ ꯁꯦꯟꯅꯔꯒ ꯂꯩꯗꯧꯕ ꯅꯥꯗꯅꯕ꯫
ꯎꯝ꯫
ꯎꯝ꯫
ꯑꯩꯅ ꯃꯣꯕꯥꯏꯜ ꯅꯝꯕꯔꯁꯨ ꯑꯩꯒꯤ ꯍꯥꯞꯄ ꯑꯩꯒꯤ ꯑꯗꯥ ꯅꯝꯃꯒ ꯑꯩꯒꯤ ꯄꯥꯟꯒ ꯀꯩꯅꯣ ꯇꯧꯗꯦ ꯍꯥꯏꯁꯤꯕꯨ꯫ ꯄꯥꯟꯒ ꯍꯣꯠꯇꯣ ꯃꯥꯟꯗꯦ ꯍꯥꯏꯕ ꯃꯥꯟ ꯍꯥꯏꯗꯣ꯫
ꯐꯪꯗꯦ ꯑꯩꯗꯤ ꯎꯗꯕꯅꯤꯅ꯫
ꯀꯩ ꯍꯥꯏꯅꯣ ꯍꯥꯏꯒꯠꯆꯩ ꯍꯥꯏꯔꯣ꯫ ꯀꯥꯏ ꯋꯥꯏꯗꯅꯣ꯫ ꯎꯝ ꯑꯩ ꯀꯟꯈꯠ ꯊꯥꯎ ꯀꯟꯈꯠ ꯊꯥꯎꯗꯤ ꯍꯥꯏꯕꯅꯦ꯫ ꯎꯝ꯫
ꯎꯝ ꯀꯩꯅꯣꯝ ꯗꯥꯎꯂꯣꯠ ꯇꯧꯔꯤꯅꯤ꯫
ꯎꯝ꯫
ꯌꯥꯔꯣꯏꯗꯥ ꯃꯥꯟꯂꯦ ꯑꯩꯗꯤ꯫
ꯈꯪꯗꯦ ꯑꯩꯅ ꯑꯣꯏꯅ ꯐꯖꯅ ꯀꯣꯟꯅ ꯗꯦꯠ ꯀꯌꯥꯅꯣ ꯗꯦꯠ ꯐꯣꯔꯇꯤꯟ ꯍꯥꯏꯕ꯭ꯔꯥ ꯑꯗꯨꯗ ꯑꯩꯅ ꯆꯦꯛ ꯇꯧꯔꯁꯨ ꯇꯧꯕꯤꯕ ꯍꯥꯏꯗꯨꯅꯤ꯫
ꯀꯩꯕꯥ꯫
ꯗꯦꯠ ꯐꯣꯔꯇꯤꯟꯗꯀꯣ ꯑꯩꯅ ꯑꯣꯏꯅ ꯌꯦꯡꯉꯁꯨ ꯌꯦꯡꯉꯒꯦꯕ꯫
ꯌꯥꯖ
ꯍꯧꯖꯤꯛ ꯌꯦꯡꯉꯁꯤ ꯌꯥꯗ꯭ꯔꯒꯅ ꯑꯗꯨꯃꯥꯏꯅ ꯐꯣꯔꯇꯤꯟꯒꯤꯗꯨꯗ ꯑꯩꯅ ꯑꯃꯨꯛ ꯌꯦꯡꯉꯒꯦ꯫
ꯎꯝ ꯍꯣꯏ꯫
ꯎꯝ꯫ ꯍꯧꯖꯤꯛꯐꯥꯎꯒꯤꯗꯤ ꯑꯗꯣ ꯍꯥꯏꯐꯦꯠ ꯇ꯭ꯔꯥꯏ ꯇꯧꯁꯤꯕ꯫ ꯎ
ꯑꯣ ꯇꯤ ꯄꯤ ꯑꯣ ꯇꯤ ꯄꯤ ꯂꯥꯛꯇꯦ꯫
ꯂꯥꯛꯀꯅꯤ ꯂꯥꯛꯀꯅꯤ ꯇꯞꯅ꯫
ꯑꯣ ꯇꯤ ꯄꯤ ꯑꯣ ꯇꯤ ꯄꯤ ꯑꯣ ꯇꯤ ꯄꯤ꯫
ꯂꯥꯛ
ꯃꯣꯏ ꯑꯦꯟꯇꯔ ꯇꯧꯕ ꯌꯥꯕꯁꯦ ꯄꯨꯡ ꯃꯥꯄꯟ ꯐꯥꯎꯒꯤ ꯃꯅꯨꯡꯗ ꯑꯦꯟꯇꯔ ꯇꯧꯕ ꯌꯥꯏ ꯎꯝ ꯕꯨꯡ ꯑꯩ ꯑꯥ ꯃꯤꯅꯤꯠ ꯁꯦꯀꯦꯟꯒ ꯄꯤꯗ ꯃꯤꯅꯤꯠ ꯄꯤ꯫
ꯑꯗꯣ ꯐꯔꯤꯅꯦ꯫
ꯂꯥꯛꯇꯔꯦ ꯑꯗꯨꯅ ꯐꯣꯟꯁꯤꯁꯨ꯫
ꯂꯥꯛꯇꯤ ꯂꯥꯛꯀꯅꯤ꯫
ꯍꯥꯍꯥꯏ ꯀꯨꯏꯗ꯫
ꯀꯩ ꯀꯩꯒꯤ ꯑꯣ ꯇꯤ ꯄꯤꯅꯣ꯫
ꯍꯥ꯫
ꯄꯥꯟꯒꯤꯔꯣ ꯑꯙꯥꯔꯒꯤꯔꯣ ꯀꯩꯒꯤꯅꯣ ꯑꯣ ꯇꯤ ꯄꯤꯗꯣ꯫
ꯑꯗꯔ ꯑꯗꯥꯔꯒꯤ꯫
ꯎꯝ ꯔꯤ ꯔꯤꯐ꯭ꯔꯦꯁ ꯇꯧꯔꯁꯨ ꯇꯧꯕ ꯍꯥꯏ ꯌꯦꯡꯉꯨꯅꯦ
ꯑꯩꯒꯤ ꯐꯥꯏꯇꯣ ꯐꯥꯏꯇꯣ ꯐꯥꯏꯇꯣ ꯁꯦꯜ ꯁꯤ
ꯀꯩꯝ ꯂꯥꯛꯇꯦꯗꯥ ꯎꯝ
ꯑꯗꯣ ꯔꯤꯐ꯭ꯔꯦꯁ ꯀꯨꯝꯕ ꯇꯧꯔꯒ ꯌꯦꯡꯕꯗꯤ
ꯃꯦꯁꯦꯁ ꯇ ꯆꯪꯉꯥ ꯌ‌ꯦꯡ
ꯎꯝ
ꯑꯣ ꯂꯥꯛꯑꯦ ꯂꯥꯛꯑꯦ ꯎꯝ
ꯅꯝꯈ꯭ꯔꯦ ꯌꯥꯈ꯭ꯔꯕꯣ ꯏꯁꯇꯦꯞ ꯃꯈꯥꯃꯨꯛ ꯆꯠꯊꯈ꯭ꯔꯕꯣ
ꯌꯥꯗꯦꯗꯥ
ꯀꯩ ꯍꯥꯏꯔꯛꯀ‌ꯦ
ꯑꯗꯨꯝ ꯎꯪꯉ ꯂꯩꯒꯔ‌ꯦꯗ
ꯑ ꯉꯩꯍꯥꯛ ꯉꯥꯏꯁꯦ
ꯎꯝ ꯑꯃꯨꯛꯀꯁꯨ ꯀꯩꯅꯣ ꯑꯣꯇꯤꯄꯤ ꯊꯥꯗ ꯌꯥꯔꯣꯏ ꯑꯩꯅ ꯍꯟꯇꯣꯛꯎꯕꯒꯤ
ꯑꯥ
ꯍꯣꯏ ꯍꯥꯏ ꯍꯥꯏ ꯍꯥꯏ ꯑꯩ ꯑꯙꯥꯔ ꯅꯝꯕꯔꯒ ꯆꯤꯟꯐꯥ ꯄꯨꯔꯦ
ꯄꯨꯏ ꯑꯩꯗꯤ ꯑꯗꯨꯝ ꯍꯥꯟꯅꯗꯩ ꯄꯨꯏ ꯂꯥꯏꯕꯅꯤ
ꯂꯥꯛꯑꯦ ꯅꯝꯈ꯭ꯔꯦ ꯍꯟꯗꯛꯀ ꯌꯥꯗ꯭ꯔꯗꯤ ꯑꯩꯈꯣꯏ ꯃꯥꯒꯤ ꯑꯣꯏꯅ ꯍꯥꯞ ꯑꯩꯈꯣꯏ ꯃꯥꯒꯤ ꯍꯥꯞꯄꯁꯨ ꯌꯥꯔꯔꯣꯏꯅꯦ ꯃꯥꯏ ꯁꯤ ꯌꯥꯎꯗꯕꯅꯤꯅꯀꯣ
ꯁꯤꯝꯁꯦ ꯃꯥꯒꯤ ꯁꯤꯝ ꯍꯥꯏꯁꯦ ꯁꯤꯗ ꯑꯗꯨꯝ ꯑꯣꯏꯗꯧꯕ ꯃꯥꯜꯂꯤ
ꯍꯥ
ꯁꯤꯝꯗꯣ ꯑꯗꯨ ꯇꯥꯃꯣꯒꯤꯁꯤꯗ ꯑꯗꯨꯝ ꯑꯣꯏꯗꯧ ꯋꯥꯂꯦꯕ ꯍꯥꯏꯗꯤ ꯄꯨꯟꯅ ꯂꯤꯡ ꯇꯧꯕꯩꯀꯣ
ꯌꯦꯡꯉꯁ
ꯎꯝ
ꯅ‌ ꯗꯥꯏꯔꯦꯛ ꯍꯟꯇꯣꯔꯛꯑꯦ
ꯀꯩꯒꯤꯅꯣ ꯑꯦꯞ ꯕꯦꯔꯥ ꯀꯥꯕꯩ ꯑꯣꯏꯖꯥꯠꯂ
ꯈꯪꯗꯦ
ꯑꯗꯨꯒ ꯍꯥꯏꯐꯦꯠ ꯑꯃꯨꯛ ꯆꯪꯉꯥ ꯌꯦꯡꯉꯨꯅꯦ ꯑꯦꯞꯇꯨꯒꯥ
ꯏꯟꯇꯔꯅꯦꯠ ꯌꯥꯗꯦꯌꯦ ꯅ‌ꯦꯠꯇꯣ ꯅ‌ꯦꯠ ꯅꯨꯡꯉꯥꯏꯇꯕ
ꯑꯥ ꯑꯗꯨꯅ ꯇꯧꯔꯒꯨꯝꯁꯤꯔꯥ
ꯅꯪꯅ ꯅꯣꯔꯃꯦꯜꯗ ꯇꯧꯔꯛꯄ ꯑꯣꯏꯗꯤ ꯐꯕ
ꯑꯥ ꯑꯗꯨꯅꯦ ꯀꯣꯟꯅ ꯑꯣꯏꯅ ꯇꯧꯔꯁꯤꯔ ꯑꯗꯣ
ꯎꯝ
ꯎꯝ ꯑꯗꯨꯃꯥꯏꯅ ꯐꯣꯔꯇꯤꯟꯒꯤꯗꯨꯗ ꯑꯩꯅ ꯑꯗꯨꯝ ꯁꯦꯝꯃꯒꯦ
ꯍꯥꯏ
ꯀꯣ ꯐꯣꯔꯇꯤꯟꯒꯤꯗꯣ
ꯑꯥ
ꯑꯗꯨꯗ ꯑꯣꯏꯅ ꯑꯩꯅ ꯁꯦꯝꯃꯒꯦ
ꯌꯥꯏꯌꯦ
ꯎꯝ ꯑꯥ ꯅꯥꯇꯣꯟꯒ ꯂꯣꯏꯅ ꯐꯨꯜꯂꯦ ꯐꯃꯨꯡꯗ ꯑꯃꯨꯛ ꯍꯤꯞꯄꯨꯒꯦ ꯑꯩ ꯑꯣ
ꯍ ꯍ ꯑꯁ ꯇꯨꯝꯕꯨ ꯑꯗꯨꯨꯝ ꯇꯨꯝꯅꯤꯡ ꯈꯠꯂꯛꯑꯦꯅ ꯐꯦꯟꯒ ꯊꯥꯕꯕꯁꯤꯗ ꯏꯪꯕꯁꯦ
ꯇꯨꯝꯕꯁꯦ ꯌꯥꯕꯨꯗꯤ ꯌꯥꯏ ꯍꯥꯏꯗꯤ ꯄꯣꯊꯥꯕꯅꯤꯅꯀꯣ
ꯑꯩ ꯅꯣꯏ ꯑꯦ ꯑꯦ
ꯅꯣꯏ ꯅꯣꯏ ꯌꯦ ꯄꯣꯊꯥ ꯑꯗꯨꯅꯦ
ꯂꯅꯥꯎ ꯎꯝ
ꯌꯦꯁ
ꯅꯣꯏ ꯍꯥꯏꯗꯤ ꯅꯣꯏ ꯑꯩꯅ ꯅ ꯍꯥꯏꯗꯤ ꯅꯦ
ꯌꯦꯁꯥꯗ ꯀꯌꯥ ꯍꯥꯏ ꯇꯥꯔꯦ ꯑ ꯉꯥꯅꯨꯁꯦ ꯑꯗꯨꯝ ꯐꯪꯗ꯭ꯔꯗꯤ ꯇꯥꯃꯣ ꯍꯣꯏꯒꯤ ꯑꯗꯨꯗꯣ ꯑꯗꯨꯝ ꯄꯨꯊꯣꯛꯄꯗꯤ ꯀꯩꯝ ꯀꯥꯏꯔꯣꯏꯗ꯭ꯔꯥ
ꯑꯈꯣꯏ ꯀꯦꯖꯤ ꯑꯃꯥꯃꯝꯗꯥ ꯆꯥꯎꯕꯖꯥꯠꯅꯦ
ꯅꯠꯇꯦ ꯑꯃ ꯆꯦꯔ ꯃꯈꯣꯏꯒꯤꯗꯣ
ꯌꯥꯝꯕꯨꯡ ꯌꯣꯟꯈ꯭ꯔꯦ ꯑꯩ ꯌꯣꯟꯈ꯭ꯔꯦ ꯍꯥꯏꯗꯨꯗꯤ ꯎꯝ ꯄꯨꯂꯞ ꯄꯨꯂꯞ ꯌꯣꯟꯕꯅꯦ ꯃꯥꯗꯤ ꯀꯦꯖꯤꯗ ꯆꯅꯤꯌꯥꯡ ꯌꯥꯡꯈꯩ ꯆꯍꯨꯝ ꯑꯗꯨꯃꯥꯏꯅ ꯇꯧꯔꯒ ꯄꯨꯂꯞ ꯄꯨꯂꯞ ꯀꯨꯟꯊ꯭ꯔꯥ ꯌꯣꯟꯕ ꯀꯨꯟ ꯒꯨꯝꯕ ꯑꯗꯨ ꯃꯥꯏꯅ ꯄꯨꯂꯞ ꯄꯨꯂꯞ ꯑꯩꯅ ꯍꯥꯏꯗꯣꯏꯁꯅꯦ
ꯍꯥꯏꯌꯦ ꯑꯗꯣ ꯑꯩꯅ ꯈꯪꯜꯂꯤꯁꯤꯅ ꯍꯧꯖꯤꯛ ꯍꯧꯖꯤꯛ ꯂꯣꯏꯔꯤꯕ꯭ꯔꯥ ꯂꯩꯔꯤꯕꯥ
ꯍꯧꯖꯤꯛ ꯍꯧꯖꯤꯛ ꯂꯩꯌꯦꯕꯀꯣ ꯑꯩꯒꯤ ꯁꯨꯃꯥꯏꯅ ꯑꯩꯈꯣꯏꯗ ꯂꯩꯁꯨ ꯁꯨꯃꯥꯏꯅ ꯁꯥꯏꯖ ꯑꯁꯤ ꯆꯥꯡ ꯂꯩ ꯏꯁꯇꯦꯞ ꯕꯥꯏ ꯏꯁꯇꯦꯞ ꯂꯣꯏꯕꯅꯦꯕ ꯃꯣꯏꯒꯤꯗꯤ ꯑꯃꯃꯨꯛ ꯌꯣꯟꯈ꯭ꯔꯒ ꯑꯃꯨꯛ ꯂꯣꯏꯈꯠꯄꯤꯔꯣ ꯑꯗꯨꯃꯥꯏꯅ ꯁꯤ ꯆꯥꯡꯗꯤ ꯂꯩꯌꯦ ꯑꯩꯈꯣꯏꯅ ꯏꯅꯝꯃꯣꯏꯒꯤ ꯂꯩꯌꯦꯕꯀꯣ ꯑꯃꯣꯝ ꯃꯔꯨꯝ ꯃꯔꯨꯝ ꯀꯣꯛꯄꯤ ꯑꯃꯔ ꯑꯅꯤꯒ ꯂꯩꯕꯅꯦ ꯑꯗꯨꯗꯤ ꯀꯩꯁꯨ ꯃꯥꯅ ꯌꯣꯜꯂꯣꯏꯕ ꯑꯩꯅ ꯍꯪꯅꯦꯦꯕ ꯉꯔꯥꯡ ꯂꯣꯏ ꯍꯥꯏꯌꯦꯕ
ꯑꯗꯨꯗꯤ ꯌꯣꯟꯗꯧ ꯃꯥꯟꯗꯦ ꯃꯔꯨꯝꯁꯨ ꯀꯣꯛꯄꯅꯤꯅ ꯀꯣ
ꯎꯝ
ꯎꯝ ꯑꯗꯣ
ꯎꯝ ꯊꯝꯃꯣ ꯑꯩ ꯑꯃꯨꯛ ꯇꯝꯅꯔꯛꯀꯦ
ꯎꯝ ꯊꯝꯃꯒꯦꯀꯣ
ꯍ ꯍ
ꯎꯝ